ꯑꯥ꯫
ꯍꯣꯏ ꯍꯣꯏ ꯇꯥꯏꯌ‌ꯦ ꯇꯥꯏꯌꯦ ꯍꯥꯏꯔꯛꯑꯣ꯫
ꯑꯩ ꯉꯁꯥꯏ ꯑꯩ ꯉꯁꯥꯏ ꯅꯣꯏꯗ ꯂꯥꯛꯑꯝꯃꯦ ꯅꯪꯗꯣ꯫ ꯂꯧꯕꯨꯛꯇ ꯆꯠꯈꯤꯅ ꯂꯩꯔꯝꯗꯦ ꯅꯪꯗꯣ ꯀꯃꯥꯏꯅ ꯇꯧꯔꯒꯦ ꯂꯧꯗꯨꯕꯣ꯫
ꯑꯣ꯫ ꯑꯣ ꯑꯁ ꯑꯗꯨ ꯑꯗꯨ ꯍꯥꯏꯔꯒ ꯑꯩꯖꯦ ꯑꯁ ꯉꯁꯥꯢ ꯅꯣꯡꯉꯥꯜꯂꯛꯄꯗꯒꯤꯅ ꯅꯨꯃꯤꯠ ꯇꯥꯔꯝꯗꯥꯏꯗꯣ
ꯎꯝ꯫
ꯐꯥꯎꯅꯦ ꯑꯩ ꯉꯁꯤ ꯅꯣꯡꯃꯒꯤ ꯊꯕꯛ ꯍꯥꯢꯖꯦ ꯑꯩ ꯉꯁꯤꯒꯤ ꯅꯣꯡꯃꯁꯦ ꯑꯗꯨꯝ ꯂꯧꯕꯨꯛꯇ ꯂꯣꯏꯁꯤꯟꯈꯒ꯭ꯔꯕꯅꯤ ꯁꯨꯃꯥꯏꯅ ꯇꯧꯕ ꯍꯥꯏꯇꯥꯔꯦ ꯑꯩ ꯂꯍꯣꯟꯗꯣ ꯍꯨꯟꯒꯤꯕ ꯊꯥ ꯃꯈꯥꯏ ꯑꯃ ꯐꯥꯔꯦꯑꯦꯕꯀꯣ
ꯑꯣ꯫
ꯅꯨꯃꯤꯠ ꯅꯨꯃꯤꯠ ꯀꯨꯟꯅꯤꯃꯨꯛ ꯁꯨꯖꯜꯂꯛꯑꯦꯕ ꯑꯗꯣ꯫ ꯂꯧꯁꯦ ꯂꯤꯡꯕ ꯌꯥꯕꯒꯤ ꯇꯥꯡꯀꯛꯁꯤ ꯌꯧꯁꯜꯂꯕ ꯍꯥꯏꯇꯥꯔꯦ꯫
ꯎꯝ꯫
ꯑꯗꯨꯗꯨꯅ ꯂꯧ ꯂꯤꯡꯒꯗꯕꯁꯦ ꯑꯩꯒꯤ ꯂꯧꯖ‌ꯦ꯫ ꯍꯧꯖꯤꯛ ꯍꯥꯏꯗꯤ ꯅꯣꯡꯁꯦ ꯇꯥꯗꯕꯅꯤꯅ ꯏꯁꯤꯡꯖ‌ꯦ꯫ ꯇꯥꯡꯉꯦꯕ ꯑꯈꯣꯏ ꯁꯥ ꯋꯥꯏꯁꯦ ꯏꯁꯤꯡꯁꯦ ꯈꯔ ꯑꯗꯨꯗꯨꯅ꯫ ꯍꯥꯏꯗꯤ ꯏꯊꯩ ꯂꯧꯈꯣꯡ ꯀꯔꯤ ꯀꯔꯥ ꯗ꯭ꯔ‌ꯦꯟꯒꯤ ꯀꯩꯀꯥꯁꯨ ꯂꯩꯇꯕꯅꯤꯅ ꯏꯁꯤꯡꯁꯦ꯫ ꯅꯣꯡꯅꯒ ꯇꯥꯁꯤꯜꯂꯛ꯫ ꯇ꯭ꯔꯦ ꯑꯗꯨꯅ ꯑꯁ ꯂꯧꯍꯣꯟ ꯍꯨꯟꯕꯗꯨꯁꯨ ꯏꯁꯤꯡ ꯆꯤꯡꯉꯒ ꯍꯨꯟꯈꯤꯕꯅꯦ ꯑꯗꯣ ꯂꯧꯍꯣꯟ ꯆꯁꯜꯂꯛꯑꯕꯅꯤꯅ ꯂꯧꯁꯤꯁꯨ ꯂꯤꯡꯗꯕ ꯌꯥꯔꯔꯣꯏꯅ ꯉꯔꯥꯡ ꯅꯍꯥꯟ ꯅꯣꯡ ꯈ꯭ꯔ ꯆꯤꯐꯦꯠ ꯆꯤꯐꯦꯠ ꯇꯥꯕꯗꯣ
ꯑꯥ꯫
ꯑꯗꯨꯗ ꯂꯩꯕꯥꯛꯁꯦ ꯈꯔ ꯊꯣꯠꯇꯣꯛꯑꯝꯕ ꯍꯥꯏꯇꯥꯔꯦ꯫ ꯊꯣꯠꯇꯣꯛꯄꯗꯨꯗ ꯑꯁ ꯃꯁꯤꯗꯤ ꯇꯥꯟ ꯆꯥꯔꯤꯉꯩꯗꯅ ꯁꯤꯡꯗꯣ ꯉꯁꯤ ꯆꯤꯡꯉꯖꯦꯅ ꯑꯩꯈꯣꯏꯒꯤ ꯊꯣꯡꯒꯣꯡ ꯑꯆꯧꯕꯗꯣ ꯈꯪꯕ ꯅꯠꯇ꯭ꯔꯥ
ꯑꯥ꯫
ꯏꯁꯤꯡ ꯈꯔ ꯂꯥꯛꯑꯦꯕ ꯍꯣꯏ ꯏꯁꯤꯡ ꯆꯤꯡꯉꯁꯦꯅ ꯑꯌꯨꯛ ꯉꯟꯇꯥꯗꯒꯤ ꯑꯩꯁꯦ ꯏꯟꯖꯤꯟ ꯄꯨꯗꯅ ꯄꯥꯏꯌꯦꯞ ꯄꯨꯗꯗꯨꯅ ꯑꯩꯈꯣꯏ ꯑꯉꯥꯡ ꯑꯃꯅꯤ ꯇꯧꯔꯒ ꯏꯁꯤꯡ ꯆꯤꯡꯅꯦꯅ ꯆꯠꯄꯅꯦꯕ
ꯎꯝ꯫
ꯑꯗꯣ ꯏꯁꯤꯡ ꯆꯤꯡ ꯑꯗꯥꯢꯅ ꯇꯧꯔꯒ ꯆꯤꯡꯕꯁꯤꯗ ꯏꯁꯤꯡꯖꯦ ꯂꯧꯖꯦ ꯐꯩꯗꯣꯝ ꯑꯃꯅꯤ ꯈꯛꯇꯪ ꯑꯣꯏꯇꯥꯔꯒꯕꯨꯗꯤ ꯃꯇꯝꯁꯦ ꯀꯩꯁꯨ ꯆꯪꯉꯣꯏꯗꯝꯅꯦꯕ ꯑꯗꯣ ꯐꯩꯗꯣꯝ ꯐꯩꯗꯣꯝꯁꯤꯃ ꯏꯁꯤꯡ ꯂꯩꯍꯟꯅꯕ ꯍꯣꯠꯅꯕꯗ ꯌꯥꯝꯗ꯭ꯔꯕꯗ ꯄꯨꯡꯈꯥꯏ ꯑꯃ ꯈꯔ ꯍꯦꯜꯂꯞ ꯏꯁꯝ ꯁꯝꯅ ꯍꯥꯏꯔꯕꯗ ꯃꯤꯅꯤꯠ ꯅꯤꯐꯨ ꯅꯤꯐꯨꯒꯤ ꯆꯥꯡ ꯆꯪꯉꯦꯕ꯫ ꯐꯩꯗꯣꯝ ꯑꯃꯃꯝ ꯁꯦ ꯊꯟꯅꯕ ꯍꯣꯠꯅꯕꯗ
ꯎꯝ꯫
ꯑꯗꯨꯗꯨꯅ ꯐꯩꯗꯣꯝ ꯇꯔꯥꯗꯗꯤ ꯌꯦꯡꯉꯨ ꯀꯌꯥ ꯇꯥꯔꯦ ꯄꯨꯡꯁꯦ ꯑꯗꯨꯅ ꯉꯁꯤ ꯅꯣꯡꯃ ꯑꯝ ꯄꯨꯔꯥ ꯑ ꯆꯥꯛꯀꯁꯦ ꯑꯩ ꯂꯧꯕꯨꯛꯇ ꯑꯗꯨꯝ ꯄꯨꯟꯅ ꯆꯥꯔꯕꯅꯦ ꯑ ꯌꯨꯝꯗꯒ ꯑꯝꯇ ꯀꯥꯔꯛꯇ꯭ꯔꯕꯅꯦ
ꯀꯩ ꯏꯟꯖꯥꯡ ꯆꯥꯔꯕ ꯂꯧꯕꯨꯛꯇꯅ꯫
ꯂꯧꯕꯨꯛꯇꯗꯤ ꯃꯤ ꯑꯉꯥꯡꯗꯣ ꯈꯔ ꯌꯥꯎꯅꯤꯅꯅꯦ ꯑꯩꯅ ꯏꯟꯖꯥꯡꯗꯣ ꯊꯣꯡ ꯑꯇꯩꯗꯤ ꯍꯥꯏꯗꯤ ꯑꯩꯈꯣꯏ ꯉꯥꯛꯇ ꯆꯥꯕ ꯑꯣꯏꯇꯥꯥꯔꯗꯤ ꯏꯆꯝ ꯆꯝꯕꯥ ꯏꯟꯖꯥꯡ ꯑꯃ ꯊꯣꯡꯉ ꯍꯦꯛ ꯆꯥ ꯌꯥꯕ ꯑꯗ ꯑꯉꯥꯡ ꯅꯍꯥ ꯉꯥꯛꯇꯅꯤꯅ ꯂꯧꯕꯨꯛꯇꯗ ꯂꯩꯕꯅꯤꯅ ꯋꯥꯅ ꯃꯇꯦꯡ ꯄꯥꯡꯕꯤꯔꯤꯅꯤꯅꯥ ꯃꯣꯏ ꯀꯩꯅꯣꯃ ꯁꯨꯝ ꯆꯥꯖꯔꯁꯥꯅꯣꯅ ꯑꯩꯅ ꯏꯟꯖꯥꯡ ꯌꯦꯟ ꯈꯔ ꯂꯧꯔ ꯊꯣꯡꯍꯜꯂꯛꯄꯅꯦꯕ꯫ ꯑꯗꯨꯒ ꯑꯗꯨꯃꯥꯏꯅ ꯇꯧꯔꯒ ꯂꯧꯕꯨꯛꯁꯤꯗ ꯆꯥꯔꯒ꯫ ꯏꯁꯤꯡꯖꯦ ꯆꯤꯡꯉ ꯆꯤꯡꯉꯒ꯫ ꯑꯥ ꯏꯟꯖꯤꯟꯖꯦ ꯈꯨꯗꯛꯇ ꯐꯣꯟ ꯇꯧꯔ ꯀꯧꯔꯦꯗꯅ꯫ ꯑꯗꯨꯗꯨꯒ ꯅꯩꯒꯥꯢꯍꯜꯂꯤꯅꯦꯕ
ꯑꯣꯣ ꯍꯣ ꯋꯥꯕꯅꯦ ꯂꯧ ꯎꯕꯁꯨꯦ ꯌꯥꯝ ꯋꯥꯕꯅꯦ
ꯍꯣꯏ ꯑꯗꯨ ꯑꯗꯨꯃꯥꯏꯅ ꯇꯧꯔꯦꯗꯅ ꯑꯗꯨꯗꯨꯒ ꯏꯟꯖꯤꯟ ꯇꯧꯔꯒ ꯏꯟꯖꯤꯟ ꯀꯧꯔꯒ ꯈꯣꯏꯍꯜꯂꯦ ꯏꯁꯤꯡꯁꯨ ꯆꯤꯡꯁꯤꯜꯂꯒ ꯄꯨꯁꯤ ꯍꯖꯤꯟꯅ ꯂꯣꯏꯁꯤꯜꯂꯦ ꯑꯗꯣ ꯂꯧꯁꯤꯡ ꯁꯦ ꯑꯩꯅ ꯍꯪꯆꯤꯠ ꯁꯦꯠꯂꯤꯉꯒꯦꯅ ꯂꯦꯞꯊꯣꯛꯑꯦꯕꯀꯣ ꯑꯗꯣ ꯍꯌꯦꯡꯁꯦ ꯑꯩꯅ ꯅꯍꯣꯟꯁꯦ ꯈꯔ ꯐꯣꯏꯒꯗꯧꯕ ꯂꯩꯌꯦꯕꯀꯣ ꯑꯗꯣ ꯍꯌꯦꯡꯖꯦ ꯍꯥ ꯂꯧꯍꯣꯟ ꯐꯣꯏꯅꯤꯡꯉꯥꯏ ꯃꯤꯁꯦ ꯑꯗꯨꯒꯤ ꯑꯃꯨꯛ ꯊꯤꯕ ꯑꯃꯨꯛ ꯆꯠꯂꯨꯔꯤꯕ ꯑꯩꯁꯦ꯫ ꯍꯦꯛ ꯀꯥꯔꯛꯄꯒ꯫
ꯑ ꯂꯧꯍꯣꯟ ꯐꯣꯢꯕꯤꯅꯕ ꯃꯤꯁꯦ ꯌꯥꯝ ꯑꯈꯣꯏꯒꯤꯗꯤ ꯂꯧꯔꯥꯛ ꯑꯃꯅꯤꯅꯅꯦ꯫ ꯃꯤꯁꯦ ꯌꯥꯝꯗ꯭ꯔꯗ ꯃꯤ ꯃꯔꯤ ꯁꯨꯝꯃꯥꯏꯅ ꯃꯉꯥꯃꯨꯛ ꯆꯪꯅꯦꯕꯀꯣ
ꯎꯝ
ꯍꯥꯏꯗꯤ ꯐꯌꯦꯡ ꯃꯤꯗꯣ ꯃꯌꯥꯝ ꯅꯦꯛꯑꯒ ꯊꯥꯗꯣꯏꯅꯤꯅ ꯍꯥꯏꯗꯤ ꯂꯧꯍꯣꯟꯗꯣ ꯂꯣꯏꯊꯣꯛꯈ꯭ꯔꯗꯤ ꯈꯨꯠꯇꯣ ꯂꯦꯞꯄꯒꯗꯤ ꯂꯧꯗꯣ ꯃꯌꯥꯝ ꯊꯥꯕ ꯉꯝꯍꯧꯔꯣꯏꯗꯣꯏꯅꯦꯕ ꯑꯗꯨꯅ ꯉꯝꯃꯤꯉꯩ ꯉꯁꯤꯗꯣ ꯈꯔ ꯌꯥꯝ ꯐꯌꯧꯅꯕꯅ ꯑꯩꯅ ꯃꯤꯗꯣ ꯈꯔ ꯌꯥꯝ ꯅꯦꯛꯁꯟꯕꯅꯦꯕ ꯑꯗꯨꯅ ꯍꯌꯦꯡꯁꯦ ꯂꯧꯍꯣꯟ ꯐꯣꯏꯗꯣꯛꯑꯅꯦꯕꯀꯣ
ꯎꯝ
ꯑꯗꯨꯒ ꯍꯥꯡꯆꯤꯠꯁꯦ ꯑꯩ ꯂꯧꯗꯣ ꯂꯤꯡꯖꯤꯜꯂꯒꯦꯅ ꯇꯧꯕ ꯑꯗꯨꯒ ꯍꯥ ꯍꯥꯥꯔꯁꯨ ꯆꯥꯏꯒꯗꯣꯏꯅꯦ ꯑꯗꯣ ꯅꯣꯏꯗꯨꯒꯤ ꯅꯣꯏ ꯗꯨꯀꯥꯟ ꯃꯅꯥꯛ ꯅꯣꯏ ꯊꯣꯡꯒꯥꯥꯟ ꯃꯌꯥꯒꯤꯗꯣ
ꯎꯝ
ꯇꯤꯜꯍꯠ ꯍꯤꯗꯥꯛ ꯌꯣꯟꯕꯥ ꯂꯧꯒꯤ ꯄꯣꯠ ꯆꯩꯩ ꯌꯣꯟꯕ ꯃꯌꯥꯝ ꯑꯃ ꯂꯩꯗꯅ ꯗꯨꯀꯥꯟ ꯑꯃ ꯑꯗꯨꯗ ꯅꯣꯏ ꯍꯥꯔ ꯕꯦꯛꯇꯣ ꯅꯪ ꯂꯨꯄꯥ ꯀꯌꯥ ꯄꯤꯒꯦ ꯈꯪꯕ꯭ꯔꯣ ꯈꯪꯗꯕ꯭ꯔꯣ
ꯑꯩ ꯈꯪꯉꯦ ꯂꯨꯄꯥ ꯆꯥꯇ꯭ꯔꯨꯛ ꯄꯤꯕꯅꯦ
ꯑꯣ ꯆꯥꯇꯔꯨꯛ ꯑꯁ ꯑꯗꯨꯗꯤ ꯑꯗꯨꯗꯨꯅ ꯐꯔꯦ ꯑꯩꯈꯣꯏ ꯁꯤꯗꯗꯤ ꯂꯨꯄꯥ ꯆꯅꯤꯄꯥꯟ ꯄꯤꯕꯀꯣ ꯑꯩꯈꯣꯏ ꯁꯤꯗꯅ ꯂꯨꯄꯥ ꯆꯅꯤ ꯍꯦꯜꯂꯦꯕ ꯑꯁ ꯑꯗꯨꯗꯩ ꯑꯣꯏꯅ ꯂꯧꯕꯅ ꯐꯔꯥꯗꯧ ꯃꯥꯜꯂꯦꯕꯥ ꯑꯩ
ꯂꯥꯛꯑꯣ ꯃꯤ ꯌꯥꯝ ꯂꯧꯅꯔꯤꯕꯅꯦ ꯃꯣꯏꯗꯨꯅ ꯀꯔꯤꯅꯣ ꯂꯧ ꯃꯇꯝ ꯌꯧꯕꯒꯤ ꯑꯣꯐꯔ ꯊꯥꯔꯤꯌꯦꯅ ꯍꯧꯖꯤꯛ ꯀꯥꯟꯗꯤ ꯑꯣꯐꯔ ꯊꯥꯕ ꯑꯣꯐꯔ ꯊꯥꯕ ꯍꯥꯏꯅ ꯌꯥꯝ ꯍꯥꯏꯅꯔꯦꯗꯅ
ꯍꯣꯏ ꯍꯣꯏ ꯍꯣꯏ ꯍꯥꯏꯅꯕꯅꯦ ꯍꯥꯏꯅꯕꯅꯦ
ꯃꯣꯏꯁꯨ ꯑꯣꯐꯔ ꯊꯥꯔꯤ ꯂꯧ ꯃꯇꯝꯒꯤ
ꯑꯗꯨꯗꯤ ꯅꯪ ꯀꯩꯅꯣ ꯇꯧꯔꯣ ꯄꯩꯁꯥꯗꯣ ꯑꯩꯅꯦ ꯑꯩ ꯅꯪꯒꯤ ꯑꯦꯀꯥꯎꯟꯗ ꯀꯥꯞꯁꯤꯜꯂꯛꯑꯒꯦꯕꯀꯣ ꯑꯣ ꯑꯗꯨꯗꯤ ꯅꯪꯅ ꯄꯩꯁꯥꯗꯣ ꯄꯤꯁꯜꯂꯒ ꯍꯧꯖꯤꯛꯀꯤ ꯍꯥꯔꯗꯣ ꯂꯧꯁꯤꯜꯂꯒꯅꯦ ꯑꯩ ꯍꯌꯦꯡꯕꯨꯗꯤ ꯂꯥꯛꯑꯒ ꯂꯧꯔꯒꯦ ꯍꯥꯏꯗꯤ ꯄꯩꯁꯥꯗꯣ ꯄꯤꯁꯟꯈꯔꯣꯕ ꯕꯣꯔꯥ ꯑꯅꯤ ꯈꯥꯛꯑꯣꯅ
ꯍꯣꯏ ꯍꯣꯏ
ꯑꯗꯨꯗꯨꯒ ꯎꯝ ꯑꯗꯨ ꯈꯛꯇ ꯗꯨꯕꯨꯗꯤ ꯅꯠꯇꯦ ꯑꯩ ꯂꯧꯗꯣꯏꯁꯦ ꯑꯥ ꯌꯨꯔꯤꯌꯥ ꯂꯧꯅꯤ ꯄꯣꯇꯥꯁ ꯂꯧꯅꯤ ꯑꯗꯩꯩꯒꯤ ꯑꯩꯈꯣꯏ ꯅꯥꯄꯤꯗ ꯍꯥꯔ ꯇꯣꯠꯄꯗ ꯍꯥꯞꯈꯤꯗꯣꯏꯅꯦꯕꯀꯣ ꯑꯁ
ꯎꯝ
ꯑꯗꯨꯁꯨ ꯂꯧꯗꯣꯏꯅꯦ ꯑꯗꯨꯒ ꯑꯇꯩꯗꯤ ꯌꯥꯔꯦꯗ꯫ ꯑꯥ ꯍꯣꯏ ꯑꯗꯨꯃꯥꯏꯅ ꯇꯧꯔꯒ ꯑꯁ ꯍꯥꯡꯆꯤꯠꯁꯤ ꯊꯕꯛꯁꯦ ꯍꯧꯖꯤꯛꯁꯦ ꯇꯧꯁꯦ ꯃꯅꯝ ꯃꯅꯝ ꯇꯧꯕꯅꯤꯅ ꯊꯕꯛꯁꯦ ꯀꯟꯗꯣꯔꯝꯃꯤ ꯌꯦꯡꯉꯣ ꯍꯪꯆꯤꯠꯁꯤꯁꯨ꯫ ꯊꯥꯔ ꯆꯥꯏꯕ ꯑꯃꯨꯛ ꯑꯗꯩ ꯍꯥꯔ ꯄꯨꯊꯕ ꯈꯣꯠꯄ ꯁꯤꯁꯨ ꯊꯕꯛ ꯑꯃ ꯆꯪꯉꯦꯕ ꯃꯤꯁꯦ ꯌꯥꯝꯗ꯭ꯔꯒꯗꯤꯅꯦ ꯃꯤꯁꯦ ꯌꯥꯝ ꯌꯥꯝꯃꯒꯗꯤ ꯐꯕꯥ ꯃꯤꯁꯦ ꯌꯥꯝꯗꯕꯅꯤꯅ ꯊꯕꯛꯁꯦ ꯑꯩ ꯏꯊꯟꯇꯥ ꯅ ꯆꯦꯟꯕꯅꯤꯅ ꯋꯥꯏꯌꯦꯕ ꯃꯅꯤꯡ ꯃꯃꯥꯡ ꯆꯦꯟꯕꯁꯦ
ꯍꯣꯏ ꯍꯣꯏ
ꯍꯥꯏꯁꯕꯩ ꯋꯥꯅꯤ ꯂꯧ ꯃꯨꯟ ꯎꯕ ꯀꯥꯁꯦ ꯑꯁ ꯑꯔꯥꯏꯕ ꯊꯛꯕꯛ ꯅꯠꯇꯦꯀꯣ ꯄꯩꯁꯥꯅ ꯄꯩꯁꯥ ꯆꯪꯉꯤꯕ ꯑꯁ ꯂꯧꯒꯁꯤ ꯎꯅꯤꯡꯉꯛꯇꯕ ꯃꯇꯥꯡꯒ ꯌꯥꯎꯕꯖꯥꯠꯅꯤꯗ꯫
ꯍꯣꯏ-ꯍꯣꯏ꯫
ꯃꯊꯥ ꯁꯥꯃꯟꯗꯅ
ꯎꯝ꯫
ꯂꯧ ꯈꯣꯏꯕ ꯂꯧ ꯂꯤꯡꯕ ꯑꯗꯨ ꯌꯦꯡꯉꯨ ꯁꯤ ꯑꯃ ꯂꯣꯏꯔꯦ ꯑꯗꯨ ꯃꯇꯨꯡꯗ ꯂꯤꯡꯈ꯭ꯔ ꯃꯇꯨꯡꯗꯒꯤ ꯂꯤꯡꯑ ꯃꯇꯨꯡꯗꯕꯨꯗꯤ ꯈꯔ ꯀꯣꯝꯃꯛꯑꯅꯤ ꯅꯣꯡꯁꯤꯅ ꯈꯔ-ꯈꯔ ꯇꯥꯕꯤꯔꯛꯑꯒꯗꯤ ꯃꯈꯣꯡꯅ ꯆꯣꯠ ꯁꯣꯠ ꯂꯥꯎꯅ ꯂꯩꯕꯤꯔꯒꯗꯤ ꯍꯤꯡꯖꯈ꯭ꯔꯒ ꯀꯣ ꯃꯄꯨꯡ ꯃꯔꯩ ꯐꯥꯕ ꯐꯥꯎꯇꯪ ꯑꯗꯩ ꯃꯄꯨꯡ ꯃꯔꯩ ꯐꯥꯔꯛꯑꯀꯥꯟꯗ ꯑꯃꯨꯛ ꯈꯥꯎꯕ ꯃ ꯌꯩꯕꯃꯦ ꯌꯦꯡꯉꯨ ꯈꯥꯎꯕꯇꯗ ꯑꯈꯣꯏ ꯃꯤꯅ ꯈꯥꯎꯔꯗꯤ ꯑꯈꯣꯏ ꯁꫭꯝꯗ ꯂꯨꯄꯥ ꯂꯤꯁꯤꯡ ꯃꯉꯥ-ꯃꯉꯥ ꯆꯠꯂꯦꯕ ꯁꯪꯉꯝꯗ꯫
ꯎꯝ꯫
ꯑꯗꯨ ꯁꯪꯉꯝ ꯑꯅꯤꯗꯨꯗꯤ ꯂꯨꯄꯥ ꯂꯤꯁꯤꯡ ꯇꯔꯥꯅꯤ ꯌꯦꯡꯎ ꯂꯧꯔꯥꯛ ꯑꯝꯗ꯫ ꯌꯥꯝꯑꯗ꯭ꯔꯥ ꯑꯗꯒꯤ ꯑ ꯑ ꯑꯗꯨ ꯑꯩꯒꯤ ꯂꯧꯐꯝꯗꯨꯅ ꯀꯪꯖꯗꯅ ꯈꯣꯠꯆꯗꯅ ꯃꯦꯆꯤꯟꯅ ꯈꯥꯎꯕ ꯌꯥꯈꯤꯕ ꯑꯃ ꯑꯣꯏꯔꯒꯗꯤ ꯑꯃ ꯐꯥꯔꯦꯀꯣ ꯑꯗꯨ ꯅꯠꯇꯕꯤꯗ ꯑꯁ ꯁꯣꯠ-ꯁꯣꯠ ꯀ ꯂꯥꯎꯔꯒ ꯈꯥꯎꯕ ꯌꯥꯗꯕꯤꯗ ꯇꯧꯕꯤꯗꯣ ꯑꯗꯨꯃꯥꯏꯅ ꯇꯧꯔꯕ ꯑꯁ ꯑꯩ ꯄꯩꯁꯥ ꯌꯥꯝ ꯇꯤꯡꯗꯅ ꯑꯗꯒꯤ ꯂꯧ ꯈꯥꯎꯕ ꯈꯛꯇꯒꯤ ꯑꯗꯨꯝ ꯂꯤꯁꯤꯡ ꯇꯔꯥ ꯂꯩꯒ꯭ꯔꯗꯤ ꯂꯧ ꯌꯩꯕꯒꯤ ꯃꯦꯆꯤꯟꯒꯤ ꯄꯩꯁꯥ ꯌꯦꯡꯉꯨ꯫ ꯃꯦꯆꯤꯟ ꯈꯛꯇꯒꯤ ꯅꯠꯇꯦ ꯑꯗꯨꯁꯨ ꯂꯧ ꯐꯧꯕꯨꯝ ꯇꯥꯈꯠꯄ ꯃꯤ ꯐꯧꯕꯨꯝ ꯍꯥꯞꯄ ꯃꯤ ꯐꯧꯕꯨꯝ ꯍꯣꯟꯕ ꯃꯤ ꯑꯗꯒꯤ ꯌꯨꯝꯁꯤꯗ ꯌꯨꯝꯁꯤꯗ ꯄꯨꯈꯠꯂ ꯄꯨꯈꯠꯂꯛꯑꯒ ꯍꯣꯟꯕꯤꯅꯕ ꯃꯤ
ꯎꯝ꯫
ꯃꯤꯁꯦ ꯐꯔꯝ ꯅꯦꯛꯑꯔꯣꯏꯗ ꯅꯦꯛꯑ ꯅꯦꯛꯂꯛꯑꯣꯏꯗ꯭ꯔꯥ ꯑꯗꯨꯗꯤ꯫
ꯍꯣꯏ-ꯍꯣꯏ꯫
ꯌꯦꯡꯉꯣ ꯂꯧ ꯑꯃꯜ ꯎꯕꯗ ꯌꯥꯝꯗ꯭ꯔꯕꯗ ꯂꯨꯄꯥ ꯂꯤꯁꯤꯡ ꯌꯥꯡꯈꯩꯒꯤ ꯃꯊꯛꯇ ꯆꯪꯉꯦꯕ꯫
ꯎꯝ꯫
ꯑꯗꯨꯅ ꯈꯪꯗꯦ ꯍꯧꯖꯤꯛꯀꯥꯟꯁꯤ ꯃꯤꯁꯤꯡꯁꯦ ꯂꯧ ꯎꯗꯕꯤꯗ ꯗꯨꯀꯥꯟ ꯑꯣꯏꯅ ꯁꯥꯒꯠꯅꯔꯒ ꯗꯨꯀꯥꯟ ꯑꯣꯏꯅ ꯐꯝꯒꯠꯅꯔꯛꯏꯁꯦ꯫
ꯈꯪꯉꯤꯅꯦ ꯑꯗꯨꯅꯕꯨ ꯐꯔꯗꯧ ꯃꯥꯜꯂꯦꯗ ꯑꯁ ꯂꯧꯔꯤꯁꯨ ꯄꯩꯁꯥ ꯌꯥꯝ ꯆꯪꯉꯦ ꯍꯥꯏꯕ꯫
ꯎꯝ꯫
ꯍꯥꯏꯗꯤ ꯁꯨꯕꯁꯦ ꯈꯥꯏꯗꯣꯛꯈꯤꯕꯗꯅꯦ ꯄꯪ ꯂꯦꯝꯕꯨ ꯂꯦꯝꯗꯦꯗ꯫
ꯍꫭꯏ꯫
ꯍꫭꯏꯒꯤ ꯄꯩꯁꯥꯖꯤꯅꯦ ꯃꯆꯦꯠ-ꯃꯆꯦꯠ ꯆꯪꯈꯤꯕꯒꯤ ꯁꯦꯝꯐꯝ ꯑꯃ ꯈꯪꯗꯕꯩ ꯋꯥꯅꯤ ꯄꯨꯟꯅ ꯄꯥꯔꯨꯔꯗꯤ ꯄꯨꯔꯥ ꯄꯩꯁꯥ ꯁꯦ ꯌꯥꯝ ꯌꯥꯝꯑꯦꯕ
ꯍꯣ ꯍꯣꯏ ꯃꯥꯅꯦ-ꯃꯥꯅꯦ ꯑꯗꯨꯅꯅꯦꯕ ꯑꯩꯅꯦ ꯕꯤꯠꯁꯦ ꯈꯪꯇꯦꯛ ꯈꯪꯇꯦꯛ ꯑꯃꯃꯨꯛꯇꯦꯛ ꯏꯁꯦ ꯑꯗꯨꯕꯨꯗꯤ ꯇꯦꯛꯑꯦꯅ ꯎꯗꯕꯗꯤ ꯌꯥꯗꯦ ꯆꯥꯗꯕꯗꯤ ꯌꯥꯗꯦ ꯅꯠꯇ꯭ꯔꯥ ꯎꯗ꯭ꯔꯗꯤ ꯇꯧꯗ꯭ꯔꯗꯤ ꯀꯗꯥꯏꯗꯒꯤ ꯂꯧꯔ ꯆꯥꯔꯨꯅꯤ ꯂꯥꯏꯔꯕ ꯑꯩꯈꯣꯏꯗꯤ ꯑꯗꯨꯅ ꯂꯧꯁꯤꯡ ꯈꯔ ꯎꯕ ꯍꯤꯡꯒꯣꯜ ꯈꯔ ꯀꯣꯏꯕ ꯁꯤꯅꯦꯕ ꯑꯗꯣ ꯎꯝ ꯍꯧꯖꯤꯛꯀꯥꯟꯗꯤ ꯂꯧꯁꯦ ꯂꯧ ꯊꯥꯗꯕꯤꯗ ꯍꯤꯡꯒꯣꯜ ꯀꯣꯏꯕꯒꯤ ꯆꯠꯅꯕꯤ ꯑꯃꯁꯨ ꯀꯟꯅ ꯇꯧꯈꯠꯂꯛꯏꯕ ꯏꯟꯖꯥꯡ ꯅꯥꯄꯤ ꯍꯩ ꯔꯥ ꯊꯥꯕ ꯀꯔꯤ ꯀꯔꯥ ꯁꯨꯃꯥꯏꯅ ꯇꯧꯕ ꯑꯗꯣ ꯅꯣꯏꯔꯣꯝꯗ ꯂꯧ ꯂꯤꯡꯕꯤꯒꯤ ꯄꯩꯁꯥꯁꯦ ꯂꯨꯄꯥ ꯀꯌꯥ ꯀꯌꯥꯃꯨꯛꯀꯗꯤ ꯆꯠꯂꯤ ꯈꯪꯕ꯭ꯔꯥ
ꯑꯩꯈꯣꯏ ꯁꯤꯗ ꯂꯧ ꯂꯤꯡꯕꯒꯤ ꯃꯃꯟꯁꯦ ꯂꯨꯞꯄꯥ ꯆꯍꯨꯝ ꯌꯥꯡꯈꯩ ꯂꯧꯋꯦ ꯍꯥꯏꯌꯦ꯫
ꯑꯣ ꯑꯩꯈꯣꯏ ꯁꯤꯗꯅ ꯆꯥꯝꯃ꯭ꯔꯤ ꯑꯣꯏꯕ꯫
ꯏꯁ ꯑꯗꯨꯗꯤ ꯌꯥꯝ ꯇꯥꯡꯖꯥꯠꯅꯤ ꯅꯣꯏꯔꯣꯝꯗꯅ ꯍꯦꯟꯅ꯫
ꯑꯈꯣꯏꯗꯤ ꯌꯥꯝ ꯇꯥꯡꯒꯜꯂꯤꯗ ꯀꯩꯅꯣ ꯈꯪꯗꯦ ꯈꯣꯏꯒꯤꯅꯦ
ꯃꯤꯁꯦ ꯃꯔꯥꯡ ꯀꯥꯏꯅ ꯂꯩꯇꯕꯒꯤꯔ ꯅꯠꯇ꯭ꯔꯒ ꯃꯔꯥꯡ ꯀꯥꯏꯅ ꯂꯩꯕꯒꯤꯔ꯫ ꯑꯩꯁꯦ ꯑꯗꯨꯏꯗꯨꯃꯗꯤ ꯍꯥꯏꯕꯁꯤ ꯉꯝꯗ꯭ꯔꯦ ꯀꯔꯤꯒꯤꯅꯣꯅ
ꯃꯔꯥꯡ ꯀꯥꯏꯅ ꯂꯩꯇꯕꯩꯅꯦ ꯑꯗꯨꯗꯤ ꯃꯔꯥꯡ ꯀꯥꯏꯅ ꯂꯩꯔꯗꯤ ꯇꯤ ꯁꯨꯒꯦ ꯁꯨꯒꯦ ꯉꯥꯛꯇꯅꯤꯅ ꯑꯗꯨꯝ ꯍꯣꯡꯗꯣꯏꯅꯦꯕ
ꯍꯣꯏ ꯑꯗꯨꯅꯦ ꯑꯁ ꯑꯗꯨꯅꯦ ꯑꯁ ꯍꯟꯗꯛ ꯄꯩꯁꯥꯥꯁꯦ ꯌꯦꯡꯉꯣ ꯃꯔꯤ ꯃꯔꯤ ꯃꯔꯤ ꯃꯔꯤ ꯄꯩꯁꯥ ꯅꯨꯡꯁꯥꯅꯒ ꯃꯔꯣꯡ ꯃꯔꯥꯡ ꯀꯥꯏꯗꯕꯅꯦ ꯁꯤꯅ ꯑꯃꯨꯛ ꯄꯩꯁꯥꯁꯤꯅ ꯀꯣꯟꯅꯗꯔꯛꯒ ꯇꯥꯔꯗꯤ ꯐꯧ ꯂꯩꯕꯁꯦ ꯑꯃꯨꯛ ꯈꯔ ꯑꯃꯨꯛ ꯇꯥꯏꯊꯣꯛꯇ ꯌꯥꯔꯣꯏꯗꯣꯏꯅꯤ ꯃꯔꯝꯗꯤ ꯁꯨꯅ ꯊꯥꯗꯔꯛꯀꯗꯣꯏꯅꯤꯅ ꯍꯧꯖꯤꯛꯀꯥꯟꯁꯦ ꯃꯤꯁꯨ ꯄꯩꯁꯥ ꯑꯝꯇ ꯄꯥꯏꯅꯗꯕꯅꯤꯅ ꯄꯩꯁꯥ ꯍꯪꯅꯕꯗꯨꯁꯨ ꯑꯃꯨꯛꯁꯨ ꯁꯨꯝ ꯅꯨꯡꯉꯥꯏꯇꯦꯗꯅ ꯃꯥꯏ ꯃꯥꯏ ꯄꯩꯁꯥ ꯃꯥꯥꯏꯒꯤ ꯐꯥꯎꯗ ꯂꯩꯅꯗ꯭ꯔꯕꯅꯤꯅ ꯑꯩꯅ ꯑꯃꯨꯛ ꯄꯩꯁꯥ ꯇꯧꯁꯟꯕꯗꯣ ꯑꯗꯨꯃꯥꯏꯅꯁꯨ ꯈꯟꯕ ꯑꯗꯨꯅ ꯐꯧ ꯀꯔꯤ ꯀꯔꯥ ꯈꯔ ꯇꯥꯏꯊꯣꯛꯇꯅ ꯈꯣꯠꯇꯣꯛꯇꯅ ꯇꯧꯔꯒ ꯊꯥꯗꯔꯗꯗꯤ ꯌꯥꯔꯔꯣꯏ
ꯑꯗꯣ ꯅꯣꯏꯗꯤ ꯐꯧꯁꯦ ꯀꯌꯥ ꯄꯤꯒꯦ ꯃꯣꯟꯗ
ꯎꯝ ꯐꯧꯁꯦ ꯂꯨꯄꯥ ꯂꯤꯁꯤꯡ ꯑꯃ ꯁꯨꯃꯥꯏꯅ ꯄꯤꯔꯤꯌꯦ
ꯑ ꯑꯗꯨꯕꯨ ꯇꯥꯡꯉꯤꯔꯣ ꯍꯣꯡꯉꯤꯔꯣ
ꯁꯤ ꯁꯤ ꯍꯣꯡꯗꯔꯛꯏꯅꯦ ꯑꯔꯤꯕꯗ ꯍꯥꯟꯅ ꯂꯨꯄꯥ ꯂꯤꯁꯤꯡ ꯑꯃꯒ ꯆꯍꯨꯝꯒ ꯄꯤꯔꯝꯃꯤꯅꯦ ꯀꯩꯅꯣ ꯅꯪ ꯍꯟꯗꯛꯀꯤ ꯑꯅꯤꯔꯛ ꯆꯥꯕꯤꯒꯤ ꯑꯁ ꯑꯅꯤꯔꯛ ꯆꯥꯕꯤ ꯀꯥꯡꯕꯨ ꯂꯣꯛꯄꯗꯣ
ꯑꯥ
ꯑꯗꯨꯗꯨꯅ ꯐꯧꯁꯦ ꯃꯔꯥꯡ ꯀꯥꯏꯅ ꯂꯩꯔꯛꯄ ꯍꯥꯏꯇꯥꯔꯦ ꯑꯗꯨꯅ ꯐꯧꯁꯦ ꯁꯤꯜꯂꯛꯇ꯭ꯔꯕ ꯑꯗꯨ ꯁꯤꯜꯂꯛꯇ꯭ꯔꯕꯅꯤꯅ ꯄꯩꯁꯥꯗꯨꯣ ꯃꯌꯦꯡ ꯇꯥꯔꯛꯄ
ꯑꯣ ꯑꯣ
ꯑꯗꯨꯗꯨꯒꯤꯅꯤꯗ ꯑꯅꯤꯆꯥꯕꯤ ꯌꯥꯝ ꯇꯧꯅꯔꯦꯗꯅ ꯍꯧꯖꯤꯛꯀꯥꯟꯗꯤ ꯑꯩꯈꯣꯏ ꯃꯅꯤꯄꯨꯔꯁꯦ
ꯎꯝ
ꯑꯗꯨꯗꯨꯅ ꯐꯧꯒꯤ ꯃꯃꯜꯁꯦ ꯑꯗꯨꯃꯥꯏꯅ ꯂꯣꯛꯂꯛꯑꯕꯅꯤꯅ ꯆꯦꯡꯁꯤꯗꯤ ꯃꯔꯥꯡ ꯀꯥꯏꯅ ꯂꯩꯔꯦ ꯑꯗꯨꯗꯩ ꯑꯗꯨꯏ ꯃꯊꯛꯇ ꯗ ꯑꯩꯈꯣꯏꯒꯤ ꯅꯞꯁꯥꯒꯤ ꯆꯦꯡ ꯐ꯭ꯔꯤꯗ ꯄꯤꯕꯤꯗꯣ
ꯎꯝ
ꯅꯦꯁꯅꯦꯜ ꯐꯨꯗ ꯁꯦꯀ꯭ꯌꯨꯔꯤꯇꯤ ꯑꯦꯛ ꯑꯅ ꯑꯗꯨ ꯑꯗꯒꯤ ꯆꯦꯡꯁꯤꯁꯨ ꯆꯥꯡ ꯅꯥꯏꯅ ꯊꯥ ꯈꯨꯗꯤꯡꯒꯤ ꯌꯦꯟꯕꯅꯤꯅ ꯆꯥꯅꯕꯗꯣ ꯍꯥꯏꯗꯤ ꯆꯦꯡꯗꯣ ꯂꯣꯏꯅ ꯃꯔꯥꯡ ꯀꯥꯏꯅ ꯂꯩꯅꯔꯦꯗꯅ ꯆꯦꯡ ꯆꯦꯡ ꯈꯛꯇꯪ ꯂꯩꯔ ꯆꯥꯛ ꯈꯛꯇꯪ ꯂꯩꯔꯅꯗꯤ ꯌꯥꯕꯗꯤ ꯅꯠꯇꯦꯗꯣ ꯏꯟꯖꯥꯡ ꯅꯥꯄꯤ ꯊꯥꯎ ꯊꯨꯝ ꯃꯔꯨ ꯃꯔꯥꯡ ꯉꯥꯔꯤ ꯃꯣꯔꯣꯛ ꯄꯩꯁꯥꯅ ꯌꯥꯍꯧ ꯄꯣꯠꯅ ꯌꯥꯎꯍꯧꯗꯦ ꯄꯩꯁꯥꯅ ꯃꯌꯥꯝ ꯒ꯭ꯌꯥꯟ ꯃꯦꯟ ꯇꯥꯗꯦꯗ ꯇꯧꯔꯤꯁꯦ ꯍꯧꯖꯤꯛ ꯃꯇꯝꯁꯦ ꯀꯃꯥꯏ ꯇꯧꯗꯣꯏꯅꯣ ꯈꯪꯗꯦ
ꯃꯥꯅꯦ ꯃꯥꯅꯦ ꯑꯩꯈꯣꯏꯒꯤꯁꯨꯅꯦ ꯇꯧꯔꯤꯁꯦ ꯍꯧꯖꯤꯛ ꯑ ꯂꯧꯁꯤꯡ ꯃꯇꯝ ꯌꯧꯁꯜꯂꯛꯑꯕꯅꯤꯅꯀꯣ ꯂꯧꯀꯨꯝꯕ ꯍꯧꯅꯔꯅꯤ ꯑꯗꯒꯤ ꯑꯩꯈꯣꯏꯃꯥ ꯍꯣꯏꯁꯤꯅ ꯆꯠꯈ꯭ꯔꯅꯤ ꯑꯗꯨꯒ ꯑꯩꯁꯤꯅ ꯌꯨꯝꯒꯤ ꯊꯕꯛ ꯏꯈꯥꯡ ꯂꯣꯏꯁꯤꯜꯍꯧꯗꯣꯏꯅꯦꯕ
ꯍꯣꯏ
ꯑꯁ ꯂꯧ ꯃꯇꯝ ꯌꯧꯔꯛꯄꯗꯤ ꯑꯩꯗꯤ ꯌꯧꯔꯛꯍꯟꯅꯤꯡꯗꯦꯗ ꯌꯨꯝꯒꯤ ꯊꯕꯛ ꯇꯧꯅꯤ ꯈꯟꯕꯗ ꯇꯜꯂꯦꯕ ꯑꯩꯈꯣꯏ ꯃꯥ ꯆꯠꯊꯣꯛꯈ꯭ꯔꯒ
ꯃꯥꯅꯦ ꯑꯗꯨꯕꯨꯗꯤ ꯑꯗꯣ ꯑꯩꯈꯣꯏꯗꯤ ꯑꯩꯅ ꯂꯣꯏ ꯇꯧꯔꯤꯅꯦ ꯌꯨꯝꯒꯤꯁꯨ ꯂꯧꯒꯤꯁꯨ ꯍꯥꯏꯗꯤ ꯃꯤꯗꯣ ꯂꯩꯇ꯭ꯔꯕꯅꯤꯅ
ꯎꯝ
ꯂꯣꯏꯅ ꯉꯝꯅ ꯉꯝꯅꯕ ꯆꯦꯜꯂꯤꯅꯦꯕ
ꯎꯝ ꯃꯤꯔꯣꯜ ꯂꯩꯇꯕꯁꯤꯁꯨ ꯌꯥꯝ ꯋꯥꯕꯖꯥꯠꯅꯤꯗ
ꯍꯣꯏ
ꯑꯋꯥꯕ ꯆꯦꯜꯂꯤ ꯃꯤꯗꯣ ꯑꯗꯨꯝ ꯋꯥꯗꯣꯏꯅꯦꯕ
ꯃꯥꯅꯦ ꯑꯗꯨꯅꯦ ꯃꯤꯁꯦ ꯊꯥꯏꯅ ꯊꯥꯏꯅ ꯑꯩꯈꯣꯏꯕꯣꯛ ꯍꯣꯏꯅ ꯈꯣꯏꯕꯥ ꯍꯣꯏ ꯃꯆꯤꯟ ꯃꯅꯥꯎ ꯇꯔꯦꯠ ꯅꯤꯄꯥꯜ ꯃꯄꯟꯇꯔꯥꯒ ꯄꯣꯛꯑꯝꯃꯤꯁꯦ ꯌꯥꯝ ꯀꯥꯅꯖꯥꯠꯅꯤ ꯑꯩꯈꯣꯏ ꯍꯧꯖꯤꯛꯀꯥꯟꯗꯤ ꯑꯃ ꯑꯅꯤ ꯁꯨꯃꯥꯏꯅ ꯈꯛꯇꯅꯦꯕ ꯅꯠꯇ꯭ꯔ ꯃꯣꯏꯒꯤ ꯃꯣꯏꯀꯥꯟꯗꯗꯤ ꯑꯉꯥꯡꯁꯦ ꯑꯁ ꯃꯌꯥꯝ ꯃꯌꯥꯝꯅꯦ ꯄꯣꯛꯅꯩꯁꯦ ꯅꯠꯇ꯭ꯔꯥ ꯃꯆꯤꯟ ꯃꯅꯥꯎ ꯃꯌꯥꯝ ꯌꯥꯝꯕꯅꯤꯅ ꯑꯗꯨꯝ ꯊꯕꯛꯁꯦ ꯑꯃꯅ ꯑꯃ ꯄꯥꯡꯁꯤꯟꯅꯔꯛꯄ ꯑꯗꯨꯗ ꯑꯗꯨꯝ ꯌꯥꯔꯤ